ꯑꯣꯂꯞ
ꯇꯣꯡꯉꯂꯦꯅꯦ
ꯇꯣꯡꯉꯥꯜꯂꯦ ꯍꯥꯏꯗꯤ ꯀꯩꯅꯣ ꯑꯩ ꯑꯩꯒꯣ
ꯎ ꯅꯃꯥꯟꯅꯕꯅꯦ ꯅꯃꯥꯟꯅꯕꯅꯤꯅꯦ
ꯑꯗꯨꯒ ꯑꯣꯏꯔꯁꯨ ꯑꯩꯒꯣ
ꯍꯣꯏ
ꯀꯞꯅꯤꯡꯕ ꯃꯤ ꯌꯥꯎꯋꯤ
ꯀꯒꯤꯅꯣ
ꯑꯩꯗꯤ ꯍꯟꯗꯛꯀꯤ ꯕꯣꯁꯤꯗ ꯃꯣꯏ ꯂꯤꯖꯦꯟꯁꯤꯡꯁꯦ ꯃꯊꯪ ꯃꯊꯪ ꯂꯣꯏ ꯁꯤꯈ꯭ꯔꯦꯕꯀꯣ
ꯍ
ꯍꯥꯏꯗꯤ ꯃꯣꯏꯗꯣ ꯃꯊꯪꯗꯁꯨ ꯁꯥꯟꯅꯕ ꯐꯪꯉꯕ
ꯑꯥ
ꯃꯣꯏ ꯕ꯭ꯔꯥꯖꯤꯜꯒꯤꯅꯦ ꯄꯣꯔꯇꯨꯒꯜꯒꯤ ꯂꯤꯖꯦꯟ ꯂꯩꯕꯗꯣ ꯑꯗꯨꯒ ꯃꯗ꯭ꯔꯦ
ꯑꯩ ꯑꯩꯒꯤꯗꯤꯀꯣ ꯑꯥꯔꯖꯦꯟꯇꯤꯅꯥꯁꯦ ꯀꯥꯗ꯭ꯔꯗꯤ ꯐꯗꯣꯏꯅꯤ
ꯑꯗꯨꯅꯦ ꯑꯩꯅ ꯈꯜꯂꯤꯁꯦ
ꯑꯔꯖꯦꯟ ꯑꯔꯖ‌ꯦꯟꯇꯤꯅꯥꯒꯤ ꯐꯦꯟ ꯀ ꯃꯦꯁꯤꯒꯤ ꯐꯦꯟ ꯑꯥ ꯐ‌ꯦꯟꯁꯤꯡꯗꯣ
ꯎꯝ ꯎꯝ ꯐ‌ꯦꯟꯁ ꯐꯦꯟꯁꯤꯡ ꯍꯣꯏ ꯃꯥꯅꯦ ꯑꯩꯒꯣ ꯕꯣꯜ ꯍꯥꯟꯅꯗꯤ ꯌꯦꯡꯉꯒ ꯁꯨꯡꯀꯞ ꯀꯞꯇꯦ ꯕꯀ‌ꯣ
ꯎꯝ ꯀꯞꯄꯔ ꯅꯁ
ꯉꯁꯤꯗꯤ ꯀꯥꯞꯄꯤꯅꯤꯍꯦ
ꯅꯨꯡꯉꯥꯏꯔꯝꯃꯔꯣꯏꯅꯦ ꯑꯩꯗꯤ ꯌꯦꯡꯒꯦ ꯍꯧꯒꯠꯄꯅꯦ ꯑꯗꯨꯝ ꯑꯃꯨꯛ ꯇꯨꯝꯊꯣꯛꯈ꯭ꯔꯦ
ꯔꯣꯅꯥꯜꯗꯣ ꯀꯩꯅꯣ ꯔꯣꯅꯥꯜꯗꯣ ꯈꯛꯇ ꯅꯠꯇꯦꯕꯀꯣ ꯃꯣꯏ ꯅ‌ꯦꯃꯥꯔꯒ ꯂꯤꯖ‌ꯦꯟ ꯁꯤꯡꯗ‌‌ꯣ ꯂꯣꯏ ꯁꯤꯒ꯭ꯔꯦꯕ ꯃꯗꯪꯗꯗꯤ ꯁꯥꯟꯅꯕ ꯐꯪꯉ‌ꯣꯏꯕ ꯃꯣꯏꯗꯣ
ꯃꯊꯪꯗꯤ ꯀꯩꯅꯣ ꯅꯣꯔꯋꯦ ꯅꯣꯔꯋꯦ ꯂꯩꯔꯦ ꯀꯩꯅꯣ
ꯃꯊꯪꯗ ꯍꯥꯏꯖ‌ꯦ ꯃꯊꯪ ꯐꯤꯐꯥꯗ
ꯑꯗꯣ ꯍꯟꯗꯛꯀꯤꯗꯤ ꯂꯩꯇ꯭ꯔꯕꯅꯤꯅ ꯅ‌ꯣꯔꯋ‌ꯦ ꯅꯣꯔꯋꯦꯗꯣ ꯇꯧꯔꯁꯦ ꯍꯥꯏꯕ
ꯑꯩꯗꯤ ꯀꯩꯅꯣꯗ ꯇꯧꯔꯒꯦ ꯕꯥꯄꯦꯗ
ꯑꯣ ꯕꯥꯄ‌ꯦ ꯂꯩ ꯀꯣ ꯀꯥꯎꯋꯦ ꯑꯩꯗꯤ ꯌꯦꯡꯗꯦ ꯑꯗꯨꯒꯤ ꯀꯥꯎꯋꯦ ꯃꯣꯏ ꯑ ꯔꯤꯌꯦꯜ ꯃꯦꯗ꯭ꯔꯤꯠ ꯃꯣꯏ ꯄꯨꯟꯅ ꯁꯥꯟꯅꯃꯤꯟꯅꯕ ꯃꯇꯝꯗ ꯅꯨꯡꯉꯥꯏꯔꯝꯒꯅꯤ
ꯅꯨꯡ ꯑꯁ ꯅꯨꯡꯉꯥꯏꯇ‌ꯦꯅꯦ ꯍꯟꯗꯛ ꯔ‌ꯣꯅꯥꯜꯗꯣ ꯒ ꯁꯤꯃꯨꯗ꯭ꯔꯦꯛ ꯍꯥꯏꯗꯨꯒ ꯑ ꯅꯦꯃꯥꯔ ꯑꯗꯨꯝ ꯃꯣꯏ ꯁꯥꯟꯅꯃꯤ ꯁꯥꯟ ꯁꯥꯅꯃꯤꯟ ꯅꯕꯅꯦꯕ ꯂꯣꯏꯅ ꯇꯥꯔ ꯆꯠꯈ꯭ꯔꯦ ꯍꯥꯏꯗꯤ ꯃꯨꯗ꯭ꯔꯤꯛꯀ ꯔ‌ꯣꯅꯥꯜꯗ‌ꯣ ꯗꯤ ꯍꯅꯨꯔꯝ ꯅꯤꯅꯀꯣ ꯑꯗꯨꯝ ꯅꯦꯝꯃꯥꯔꯅ ꯃꯁꯥ ꯏꯟꯖꯤꯌ‌ꯣꯔ ꯈꯔ ꯂꯩ ꯌꯥꯎꯕꯅꯦ
ꯎꯝ
ꯅꯦꯝꯃꯔꯥꯁꯨ ꯉꯔꯥꯡ ꯔꯤꯇꯌꯥꯔ ꯆꯠꯈ꯭ꯔꯦ ꯉꯔꯥꯡꯅ ꯂꯤꯖꯦꯟꯁꯤꯡꯁꯦ ꯃꯊꯪ ꯐꯤꯐꯥꯗꯗꯤ ꯐꯖꯔꯅꯤ ꯂꯤꯖꯦꯟꯁꯤꯡꯁꯦ ꯂꯣꯏ ꯇꯣꯛꯈ꯭ꯔꯦꯕ ꯃꯣꯏꯒꯤ ꯀ ꯖꯔꯃꯅꯤꯒꯤ ꯀꯤꯞꯄꯔꯒ
ꯃꯊꯪꯒꯤ ꯐꯤꯐꯥꯗꯤ ꯌꯦꯡꯅ ꯌ‌ꯦꯡꯅꯕ ꯃꯤ ꯂꯩꯇ꯭ꯔꯦꯅꯦ ꯄꯣꯔꯇꯨꯒꯜ ꯁꯨ ꯔ‌ꯣꯅꯥꯜꯗ‌ꯣ ꯌꯥꯎꯕꯩꯅꯦ
ꯔꫭꯅꯥꯜꯗꯣ ꯌꯥꯎꯕꯩꯅ‌ꯦ
ꯅꯇꯥꯔꯗꯤ ꯑꯩꯈꯣꯏꯁꯨ ꯄ‌ꯣꯔꯇꯨꯒꯜꯁꯤ ꯁꯞꯄꯣꯔꯠ ꯇꯧꯔꯔ‌ꯣꯏ
ꯌꯥꯝ ꯅꯨꯡꯁꯤꯌ‌ꯦꯗ ꯃ‌ꯣꯏꯕꯨ ꯌꯦꯡꯉꯒ
ꯍꯧꯖꯤ ꯀꯥꯞꯄ ꯍꯧꯕꯅꯦ
ꯀꯞ ꯄꯤꯅ‌ꯦ ꯍꯧꯖꯤꯛ
ꯅꯣꯔꯋꯦ ꯑꯃꯨꯛ ꯂꯩ
ꯑꯁ ꯅ‌ꯣꯔꯋ‌ꯦꯖꯨ ꯃ‌ꯣꯏ ꯍꯂꯥꯟꯗꯣ ꯂꯩꯕꯅꯤꯅ ꯃꯊꯪꯗ ꯃꯥꯁꯨ ꯀꯩꯅꯣ ꯇꯧꯗꯧ ꯃꯥꯜꯂꯦ
ꯑꯩꯗꯤ ꯑꯥꯔꯖꯦꯟꯇꯤꯅꯥꯁꯦ ꯃꯣꯏ ꯑꯁ ꯑꯥꯔꯖꯦꯟꯇꯤꯅꯥꯁꯦ ꯑꯩꯗꯤ ꯀꯥꯍꯟꯅꯤꯡꯗ‌ꯦꯗ ꯃꯣꯏꯒꯤ ꯐꯦꯟꯁꯤꯡꯗꯣ ꯌꯥꯝ ꯁꯛ ꯀꯛꯑꯦ
ꯍꯣꯔꯦꯟ ꯑꯃꯨꯛ ꯇꯧꯒꯗꯣꯏꯅꯤ ꯏꯖꯤꯞꯀ ꯇꯧꯒꯗꯣꯏꯅꯤ ꯑꯩ ꯃꯣꯛꯀꯦꯕ
ꯑꯩꯗꯤ ꯍꯣꯔꯦꯟꯗꯤ ꯌꯦꯡꯗꯕ ꯌꯥꯗ꯭ꯔꯦ ꯑꯗꯨꯗꯤ ꯑꯍꯤꯡ ꯄꯨꯡ ꯀꯌꯥꯗꯅꯣ
ꯄꯨꯡ ꯃꯥꯄꯟ ꯃꯈꯥꯏꯗꯅꯦ
ꯑꯗꯨꯗꯤ ꯉꯜꯂꯗꯤ ꯌꯦꯡꯕ ꯌꯥꯏ ꯊꯦꯡꯉꯗꯤꯀꯣ ꯌꯦꯡꯕ ꯉꯝꯗꯦꯕ ꯍꯥꯏꯗꯤ ꯉꯥꯟ ꯉꯥꯟꯅ ꯑꯗꯨꯝ ꯇꯨꯝꯕꯗꯣ ꯑꯗꯨꯒꯤ ꯉꯝꯗꯦꯕ ꯉꯔꯥꯡꯁꯨ ꯌꯦꯡꯒꯦꯅꯗꯤ ꯉꯥꯏꯕꯅꯦꯕ ꯑꯗꯨꯝ ꯃꯊꯟꯇ ꯃꯤꯠ ꯎꯏꯁꯤꯟꯒ꯭ꯔꯦ ꯉꯝꯗ꯭ꯔꯦ ꯍ‌ꯣꯔ‌ꯦꯅ ꯗꯤ ꯌꯦꯡꯕ ꯇꯥꯔꯦ
ꯀꯥꯞꯅꯤꯡꯕ ꯑꯃ ꯌꯥꯎꯔꯦ ꯃꯣꯏꯁꯦ
ꯑꯩꯗꯤ ꯃꯦꯁꯤꯒꯤ ꯐꯦꯟꯁꯤꯡꯗꯨꯅ‌ꯦ ꯍꯩꯅꯗ꯭ꯔꯤꯁꯦ ꯑꯦ ꯑꯗꯣ ꯍꯥꯏꯔꯛꯀ ꯃꯦꯁꯤꯗꯣ ꯑꯩꯈꯣꯏ ꯈꯨꯣꯟꯗ ꯑꯍꯥꯏ ꯅ ꯑꯃ ꯃꯥꯟꯕ ꯂꯩꯕꯅꯦ
ꯍꯥ ꯃꯥꯟꯕ
ꯐꯤꯗꯣ ꯅꯪꯒꯤ ꯅꯌꯥꯝꯕ ꯑꯌꯥꯝꯕ ꯃꯥꯜꯂꯦ
ꯃꯥꯜꯂꯦ ꯑꯁꯦꯡꯕ ꯃꯥꯂꯦ ꯈꯜꯂꯤꯅꯦ ꯒꯥꯔꯤ ꯊꯧꯕꯗ ꯑꯍꯟꯗꯣ
ꯅꯍꯥꯟꯒꯔꯤ ꯐꯕ ꯑꯉꯥꯡ ꯌꯥꯎꯒꯗ꯭ꯔꯣ ꯍꯥꯏꯁꯦ
ꯍꯣꯏ ꯍꯣꯏ ꯑꯉꯥꯡ ꯆꯥꯎꯕ ꯌꯥꯎꯕꯗꯣ
ꯑꯗꯣ ꯀꯃꯥꯏ ꯃꯦꯁꯤ ꯃꯥꯜꯂꯤꯅꯣ ꯃꯨꯕꯗꯨꯕꯨ ꯃꯥ
ꯑꯁ ꯃꯨꯕꯗꯨ ꯅꯠꯇꯑꯦ ꯑꯦ ꯑꯗꯦ ꯅꯌꯥ ꯂꯇꯦ ꯅꯪꯒꯤ ꯭ꯔꯗꯔ ꯏꯜꯂꯣ ꯍꯥꯏꯕ
ꯗꯨꯀꯥꯟ ꯐꯝꯕꯗꯨꯔꯣ
ꯑꯐ
ꯈꯪꯉꯗꯦꯅꯦ ꯑꯗꯨꯗꯤ
ꯕ꯭ꯔꯥꯗꯔ ꯏꯂꯣ ꯇꯥꯗꯅꯦ ꯃꯅꯨꯡꯗ ꯌꯨꯝ ꯂꯩꯕꯗꯣ
ꯑꯣ ꯑ ꯀꯩꯅꯣꯗꯨꯔꯣ ꯒꯥꯔꯤ ꯊꯧꯕ
ꯑꯍꯣꯏ ꯒꯥꯔꯤ ꯊꯧꯕꯗꯣ ꯂꯥꯏꯟ ꯆꯠꯄꯗꯣ
ꯍꯣꯏ ꯆꯨꯝꯃꯦ ꯆꯨꯝꯃꯦ ꯏꯕꯥꯏ ꯍꯥꯏꯗꯤ ꯏꯕꯥꯏꯗꯨꯒ
ꯑꯗꯨ ꯃꯥꯂꯦ ꯍꯥꯏꯕ
ꯈꯪꯗꯦ ꯈꯪꯗꯦꯗꯤ
ꯃꯥꯂꯦ ꯏꯔ ꯃꯥꯂꯦꯔ ꯃꯥꯟꯒꯦ ꯇꯧꯋꯦ ꯃꯥꯒꯤ ꯃꯃꯥꯏ ꯃꯀꯣꯛꯁꯦ
ꯍꯝ ꯍꯝ ꯑꯦꯁꯔꯦꯟꯅꯦꯜꯗꯗ ꯌꯥꯝ ꯃꯁꯤꯍꯤꯗ
ꯅꯨꯡꯁꯤꯌꯦ
ꯍꯥꯏ ꯀꯔꯤ ꯍꯥꯏꯔꯨꯔꯅꯤ ꯃꯇꯝꯅ ꯄꯨꯔꯛꯄꯅꯤꯅꯀꯣ
ꯍꯣꯏ ꯃꯥꯅꯤ ꯑꯗꯨꯕꯨ ꯃꯦꯁꯤꯗꯤ ꯀꯥꯍꯟꯅꯤꯡꯗꯦꯁꯤꯡꯕ
ꯎꯝ ꯊꯋꯥꯏ ꯌꯥꯝ ꯅꯨꯡꯉꯥꯏꯇꯦ ꯅꯨꯡꯉꯥꯏ ꯊꯦ
ꯀꯗꯥꯔ ꯌꯥꯝ ꯍꯩꯀꯣ ꯃꯦꯁꯤꯗꯨꯁꯨ ꯊꯜꯅꯕꯗ ꯎꯕꯗ ꯀꯗꯥꯏꯕꯨꯗꯤ ꯂꯣꯏꯅ ꯇꯧꯋꯦꯕ ꯃꯥꯅ ꯇꯥꯎꯁꯨ ꯌꯥꯝꯝ ꯀꯋꯦꯒ
ꯎꯝ
ꯕꯣꯜ ꯁꯅꯕꯁꯤꯡꯁꯦ ꯀꯗꯥꯔ ꯍꯩꯄꯥ ꯉꯥꯛꯇꯅꯤ ꯀꯗꯔ ꯅꯠꯇ꯭ꯔꯗꯤ ꯎꯄꯥꯏ ꯂꯩꯇ꯭ꯔꯦ ꯍ
ꯃꯥꯅꯦ ꯃꯥꯅꯦ
ꯐꯪꯅꯕ
ꯆꯀꯗꯤ ꯆꯔꯄꯥ
ꯆꯥꯔꯦ ꯉꯁꯤ ꯆꯥꯔꯦ ꯍꯥꯎꯗꯕꯗꯣ ꯌꯥꯝ ꯆꯥꯗ꯭ꯔꯦ
ꯎꯝ
ꯊꯧꯒꯔꯤ ꯊꯧꯉꯦ ꯍꯥꯎꯇ
ꯁꯧꯒꯔꯤ ꯍꯥꯎ ꯇ ꯁꯧꯔꯤ ꯍꯥꯎꯋꯗꯤ
ꯑꯣ ꯁꯤꯒꯤ ꯍꯥꯎꯇꯤ ꯈꯪꯗꯦ ꯑꯌꯨꯛꯇ ꯆꯥꯛꯇꯥꯥꯕ ꯅꯨꯡꯉꯥꯏꯇꯦ ꯅꯨꯡꯊꯤꯟꯗꯗꯤ ꯆꯥꯛ ꯌꯥꯝ ꯆꯥꯏ ꯑꯌꯨꯛꯇꯗꯤ ꯌꯥꯝ ꯆꯥꯕ ꯉꯝꯗꯦ
ꯑꯩꯗꯤ ꯉꯁꯥꯏ ꯄꯨꯡ ꯅꯤꯄꯜꯗ ꯍꯧꯒꯠꯂꯒ ꯏꯟꯁꯇꯥꯒ꯭ꯔꯥꯝ ꯆꯪꯕꯗ ꯄꯤ ꯇꯥꯔꯦ ꯍꯥꯏꯦ ꯔꯤꯃꯩ
ꯎꯝ ꯑꯩꯁꯨ ꯉꯥꯏꯍꯥꯛ ꯌꯦꯡꯉꯨꯔꯦ ꯅꯨꯡꯉꯥꯏꯇꯦ ꯌꯥꯝ
ꯗ꯭ꯔꯤꯜꯁꯤꯒ ꯌꯦꯡꯕꯗꯣ ꯑꯁꯤ ꯌꯥꯝ ꯅꯨꯡꯉꯥꯏꯇꯦ
ꯅꯦꯝꯃꯔꯒꯤꯗꯨꯁꯨ ꯌꯥꯝ ꯅꯨꯡꯉꯥꯏꯇꯦ
ꯎꯝ ꯑꯩꯗꯤ ꯔꯣꯅꯦꯜꯗꯣ ꯑꯩ ꯔꯣꯅꯦꯜꯗꯣ ꯐꯦꯟ ꯅꯠꯇꯦꯕꯀꯣ ꯑꯗꯨ ꯑꯣꯏꯔꯒꯁꯨ ꯃꯣꯏ ꯅꯨꯡꯁꯤꯕ ꯑꯃ ꯌꯥꯎꯋꯦꯕ
ꯑꯗꯨꯒ ꯑꯗꯨꯒ ꯑꯥꯔꯖꯦꯟꯇꯤꯅꯥ ꯐꯦꯟꯁꯤꯅ ꯌꯥꯝ ꯍꯔꯥꯎꯔꯤꯗꯣ ꯉꯔꯥꯡ ꯀꯥꯗꯚꯥꯏ ꯌꯦꯡꯕꯗꯣ ꯑꯩꯗꯤ ꯌꯥꯝ
ꯈꯪꯗꯦ ꯃꯣꯏ
ꯌꯥꯝ ꯊ꯭ꯔꯣꯟ ꯇꯧꯖꯟꯅꯤꯡꯉꯦ ꯀꯣ ꯃꯣꯏꯁꯦ
ꯅꯠꯇꯦ ꯔꯣꯅꯥꯜꯗꯣꯁꯤ ꯂꯥꯁ ꯂꯥꯁ ꯃꯦꯁꯅꯦ ꯃꯊꯪꯗ ꯆꯥꯟꯅꯕ ꯐꯪꯉꯔꯣꯢ ꯅꯨꯡꯁꯤꯕ ꯐꯥꯎꯕ ꯌꯥꯏꯌꯦ ꯁꯤꯅꯤꯗ ꯍꯥꯏꯗꯤ ꯂꯤꯖꯦꯟ ꯑꯃ ꯑꯣꯏꯔꯗꯤ ꯃꯊꯪꯗꯨꯗꯤ ꯇꯣꯛ ꯇꯣꯛꯇꯧꯔꯝꯅꯤꯅ
ꯃꯣꯏꯅꯅꯦ ꯎꯝ ꯃꯦꯁꯤꯁꯦ ꯍꯣꯏ ꯍꯧꯖꯤꯛꯄꯨꯗꯤ ꯃꯦꯁꯤꯅ ꯑꯗꯨꯝ ꯁꯥꯟꯅꯔꯦꯀꯣ ꯅꯍꯥꯟ ꯎꯝ ꯃꯥꯒꯤ ꯔꯣꯅꯦꯜꯗꯣ ꯃꯥ ꯅꯍꯥ ꯑꯣꯏꯔꯤꯉꯩꯗꯗꯤ ꯃꯥꯁꯨ ꯌꯥꯝ ꯐꯖꯩꯗꯅ ꯑꯃꯒꯤ ꯄ꯭ꯂꯦꯗꯣ ꯑꯗꯨ ꯃꯣꯏꯅ ꯍꯥꯏꯅꯤꯡꯉꯤꯁꯦ ꯍꯥꯏꯅꯤꯡꯉꯤꯁꯤꯅ ꯃꯦꯁꯤꯅ ꯍꯦꯜꯂꯦ ꯅꯍꯥꯟꯈꯩꯁꯨ ꯃꯦꯁꯤꯅ ꯏꯍꯦꯟ ꯍꯦꯜꯂꯦ ꯁꯤ ꯁꯤꯅꯦ ꯃꯣꯢꯅ ꯍꯥꯏꯅꯤꯡꯉꯤꯁꯦ
ꯍꯟꯗꯛꯅ ꯃꯣꯏ ꯃꯦꯁꯤꯅ ꯒꯣꯜ ꯆꯟꯕ ꯈꯔ ꯐꯖꯕ ꯋꯥꯅꯤ ꯊꯥꯏꯅ ꯃꯥꯡꯗꯗꯤ ꯔꯣꯅꯦꯜꯗꯣꯒꯁꯦ ꯍꯦꯟꯄꯣꯟꯗꯦ ꯃꯣꯏ
ꯃꯁꯤ ꯃꯤꯡ ꯇꯥꯗꯦꯅ ꯊꯥꯏꯅꯗꯤ ꯔꯣꯅꯦꯜꯗꯣ ꯃꯤꯡ ꯈꯛ ꯅꯤ ꯇꯥꯔꯤꯁꯦ ꯍꯧꯖꯤꯛ ꯐꯥꯎ ꯍꯧꯖꯤꯛꯁꯨ ꯕꯣꯜꯁꯦ ꯀꯥꯔꯁꯨ ꯀꯥꯗ꯭ꯔꯁꯨ ꯑꯗꯨꯝ ꯃꯥꯅꯤ ꯃꯤ ꯂꯣꯏꯅꯃꯛꯅ ꯈꯪꯉꯦꯕ
ꯎꯝ ꯑꯁ ꯌꯥꯝ ꯅꯩꯕꯅꯦ ꯔꯣꯅꯥꯜꯗꯣ ꯇꯨ ꯊꯥꯎꯖꯟ ꯇꯨꯋꯦꯜꯐ ꯑꯗꯨꯋꯥꯏꯗꯗꯤ
ꯎꯝ ꯃꯦꯁꯤꯒꯤ ꯐꯦꯟꯁꯤꯡꯗꯣ ꯆꯤꯟꯒ ꯀꯟꯕꯅꯦ ꯆꯤꯟ ꯌꯥꯝ ꯀꯜꯂꯦ ꯁꯤꯒꯤ ꯐꯦꯟꯁꯤꯡꯗꯣ ꯑꯜꯂꯥꯢꯌꯦ
ꯀꯩꯅꯣ ꯇꯧꯕꯅꯦ ꯍꯟꯗꯛꯇ ꯐꯕꯒꯤ ꯃꯣꯏꯒꯤ ꯄꯣꯜꯁꯤꯗꯣ ꯑꯔꯥꯏꯕ ꯉꯥꯛꯇ ꯑꯣꯏꯕꯒꯤꯅꯦ ꯑꯗꯨꯒꯤ ꯀꯥꯔꯤꯅꯦ
ꯎꯝ ꯋꯥꯅ ꯀꯥꯔꯝꯒꯅꯤꯅ ꯑꯩ
ꯍꯣꯏ ꯑꯗꯨ ꯑꯩ ꯍꯥꯏꯒꯦꯀꯣ ꯃꯣꯏ ꯖꯁꯅꯅꯦ ꯑꯩ ꯏꯁꯇꯦꯇꯁ ꯊꯝꯕꯁꯤꯡꯗꯣ ꯎꯕ꯭ꯔꯣ
ꯀꯥꯎꯈ꯭ꯔꯦꯗ
ꯍꯣꯏ ꯗꯤꯕꯣꯠ ꯃꯅꯨꯡꯗꯒ ꯐꯣꯜ ꯇꯧꯕꯅꯦꯕꯀꯣ ꯃꯤꯅ ꯔꯞ ꯇꯧꯔꯒ ꯌꯦꯂꯣ ꯀꯥꯔꯗ ꯃꯣꯏ ꯀꯦꯄꯦꯋꯥꯒꯤ ꯄꯤꯌꯦ ꯑꯗꯨ ꯌꯥꯗꯦ ꯍꯥꯏꯕꯅꯤꯅ ꯑꯣꯟꯅꯟꯅ ꯇꯤꯕ ꯄꯤꯕ ꯑꯗꯨꯒ ꯐꯣꯜꯗꯨ ꯁꯨ ꯐꯥꯗ꯭ꯔꯦꯕ ꯗꯤꯀꯣ ꯑꯗꯨꯗꯤ ꯗꯤꯀꯣ ꯃꯃꯥꯡꯗ ꯍꯦꯝꯕꯜꯒ ꯇꯁ ꯇꯧꯔꯤꯅꯦ ꯑꯁ ꯄꯤꯗꯦ ꯃꯣꯏ ꯖꯁꯇꯣ ꯅꯨꯡꯉꯥꯏꯇꯦ ꯍꯣꯏ ꯍꯣꯏ ꯑꯗꯨꯅꯦ ꯃꯣꯏꯒꯤ ꯍꯣꯏ ꯇꯧꯅꯩ ꯑꯗꯨꯝ ꯍꯥꯏꯅꯕꯅꯦ ꯐꯤꯐꯥꯗꯤ ꯃꯣꯏ ꯑꯥꯔꯖꯦꯟꯇꯤꯅꯥꯒꯤꯅꯦꯅꯀꯣ
ꯎꯝ ꯄꯔꯤꯟꯁꯦꯁ ꯍꯥꯢꯗꯤ ꯐꯤꯐꯥ
ꯎꯝ ꯑꯁ ꯈꯪꯗꯦꯗ ꯌꯥꯝ ꯅꯨꯡꯁꯤ ꯃꯣꯏ ꯃꯣꯗ꯭ꯔꯤ ꯃꯔꯤꯗꯣ
ꯃꯦꯁꯤ ꯐ꯭ꯔꯦꯟꯁꯤꯡꯒ ꯋꯥ ꯉꯥꯡꯅꯕꯁꯤꯗꯤ ꯋꯥꯅꯕꯅꯤ ꯑꯗꯨꯝ ꯇꯨꯝꯃꯤꯟ ꯂꯩꯊꯣꯛꯄꯅ ꯐꯩꯌꯦ ꯃꯣꯏ ꯃꯆꯤꯟ ꯌꯥꯝ ꯀꯜꯂꯦ ꯑꯂꯥꯏꯑꯦ
ꯆꯤꯟꯅ ꯀꯟꯕꯅ
ꯍꯣꯏ ꯉꯝꯗꯦ ꯑꯗꯨꯒ ꯔꯣꯅꯥꯜꯗꯣ ꯍꯩꯌꯦ ꯍꯩꯇꯦ ꯍꯥꯏꯕ ꯅꯠꯇꯦ ꯑ ꯍꯩꯌꯦ ꯍꯩꯌꯦ ꯍꯩꯇꯦ ꯍꯥꯏꯕ ꯋꯥ ꯅꯠꯇꯦ ꯍꯥꯏꯔꯗꯤ ꯃꯥ ꯒꯣꯜ ꯀꯌꯥ ꯆꯜꯂꯒꯦ ꯃꯥ ꯀꯌꯥ ꯇꯧꯔꯒꯦ ꯑꯗꯨꯃꯥꯏꯅ ꯍꯥꯏꯔꯛꯀꯅꯨ ꯍꯥꯏꯕ ꯑꯗꯨꯗꯤ ꯍꯩꯇꯦ ꯍꯥꯏꯅꯤꯡꯕꯅꯦꯕꯀꯣꯅ
ꯍꯩꯇꯦ ꯍꯩꯌꯦ ꯍꯥꯏꯕ ꯅꯠꯇꯦ ꯃꯥꯒꯤ ꯃꯥꯒꯤ ꯐꯦꯅꯤ ꯃꯥꯒꯤ ꯃꯥꯒꯤ ꯑꯥꯏꯗꯣꯜꯅꯦ ꯈꯪꯉꯦꯕꯀꯣ ꯑꯗꯨ ꯑꯣꯏꯔꯁꯨ ꯃꯥꯅ ꯐꯤꯐꯥꯗꯦ ꯑ ꯀꯥꯕ ꯌꯥꯎ ꯌꯥꯎꯔꯕꯣ ꯒꯣꯜ ꯀꯌꯥ ꯆꯜꯂꯒꯦ ꯀꯥꯏꯅ ꯃꯥꯅ
ꯎꯝ ꯑꯥ ꯑꯩꯒꯤ ꯑꯥꯏꯗꫭꯜꯗꯤ ꯂꯣꯏꯅ ꯔꯤꯇꯥꯔ ꯆꯠꯈ꯭ꯔꯦ ꯑꯗꯨꯒ ꯍꯧꯖꯤꯛ ꯂꯩꯍꯧꯔꯤꯁꯦ ꯏꯝꯕꯥꯄꯦ ꯑꯁ ꯏꯝꯕꯥꯄꯦꯒꯤ ꯃꯥꯏ ꯏꯪ ꯇꯞꯄ ꯆꯥꯡꯗꫭ ꯎꯕ꯭ꯔꫭ
ꯑꯩꯗꯤ ꯎꯗꯦ ꯌꯦꯡꯗ꯭ꯔꯦ ꯑꯩ ꯕꯣꯜ
ꯅꯪ ꯏꯟꯁꯇꯥꯒ꯭ꯔꯥꯝꯗꫭ ꯆꯪꯉꯥ ꯌꯦꯡꯉꯨꯀꫭ ꯃꯃꯥꯡꯒꯤ ꯃꯦꯁꯇ
ꯃꯣꯏꯒꯤ ꯀꯩꯅꯣꯒ ꯇꯧꯕꯗꯣ ꯌꯨꯔꯨꯒꫭꯏꯒ ꯇꯧꯕꯗꯣ ꯑꯁ ꯌꯨꯔꯨꯒꫭꯏ ꯌꯥꯝ ꯐꯤꯡꯉꯦꯕꯀꯣ
ꯑꯥ
ꯁꯤ ꯏꯝꯕꯥꯄꯤꯁꯦ ꯏꯪ ꯇꯞꯄꯅꯦ ꯑꯗꯨ ꯅꯣꯛꯑꯒ ꯂꯩꯕ ꯃꯥꯗꯤ ꯈꯟꯅꯕ ꯃꯣꯏꯅ ꯍꯧꯔꯒꯀꯣ ꯃꯣꯏ ꯑꯗꯨꯝ ꯌꯦꯂꯣ ꯀꯥꯔ ꯆꯥꯔꯤꯅꯦꯕ ꯑꯗꯩꯏ ꯏꯝꯕꯥꯄꯦ ꯀꯔꯤꯃ ꯋꯥ ꯀꯩꯝꯇ ꯉꯥꯡꯗꯦ ꯑꯗꯨꯝ ꯅꯣꯛꯑꯒ ꯂꯩꯕꯅꯦ ꯑꯗ ꯀꯤꯞꯄꯔꯅ ꯁꯨꯝ ꯕꯣꯒ ꯂꯪꯕꯗꯣ ꯃꯉꯣꯟꯗ ꯀꯩꯝ ꯍꯥꯏꯗꯦꯗ ꯏꯝꯕꯥꯄꯦ ꯏꯁ ꯏꯪ ꯇꯞꯄ ꯖꯥꯠꯇꫭ ꯑꯁ ꯌꯥꯝ ꯅꯨꯡꯁꯤꯗꯦ ꯔꯣꯅꯥꯜꯗꯣꯒ ꯅꯦꯃꯔꯒ ꯃꯗꯔꯤ ꯀꯝꯕꯨꯅ ꯇꯥꯕ꯭ꯔꯣ